ꯍꯜꯂꯣ ꯑꯣ ꯑꯥ ꯅꯨꯡꯉꯥꯢꯔꯤꯕ꯭ꯔꯣ
ꯑꯧ ꯅꯨꯡꯉꯥꯏꯂꯩ
ꯆꯥꯛ ꯆꯥꯈꯔꯕ꯭ꯔꯣ ꯅꯪꯗꯤ ꯔꯨꯝ ꯔꯨꯝ ꯑꯁꯤꯗ ꯆꯠꯂꯒ ꯁꯥꯟꯅꯧꯋꯣ ꯑꯁꯤꯗ ꯁꯥꯟꯅꯔꯗꯤ ꯑꯣ ꯇꯨꯃꯤꯟꯅ ꯁꯥꯟꯅꯒꯗꯕ ꯑꯁ ꯑꯣ ꯑꯣ ꯑꯣ ꯀꯥꯏꯔꯛꯄꯒꯤꯔ
ꯍꯥ
ꯗꯣ ꯑꯩ ꯇꯥꯗ꯭ꯔꯦ ꯅꯣꯡꯃꯥꯗ ꯆꯥꯛ ꯀꯌꯥꯔꯛ ꯆꯥꯔꯒꯦ
ꯉꯁꯥꯏ ꯑꯍꯨꯝꯂꯛ ꯆꯥꯒ꯭ꯔꯦ ꯑꯥ ꯍꯧꯖꯤꯛꯀ ꯑꯍꯨꯝꯂꯛ ꯍꯣꯔꯦꯟ ꯑꯃꯨꯛ ꯆꯥꯔꯗꯤ ꯃꯔꯤꯔꯛ ꯑꯣꯏꯔꯦ
ꯀꯔꯤꯒꯤꯔ ꯁꯨꯝ ꯆꯥꯛ ꯂꯥꯝꯂꯤꯕ꯭ꯔꯥ ꯆꯥꯛ ꯂꯥꯝꯕ꯭ꯔꯥ ꯑꯗꯨꯝ ꯆꯦꯝꯆꯝ
ꯈꯪꯗꯦꯅꯦ ꯑꯗꯨꯝ ꯑꯥ ꯍꯥꯟꯅꯗꯤ ꯀꯩꯅꯣ ꯇꯧꯕꯅꯦꯅ ꯀꯣ ꯍꯧꯖꯤꯛꯇ ꯈꯔ ꯆꯦꯟꯁ ꯇꯧꯔꯛꯄꯅꯤꯅ ꯑꯗꯨꯝ ꯃꯇꯝ ꯂꯦꯟꯕꯝꯁꯨ ꯈꯪꯗꯕ ꯑꯗꯨꯅ ꯆꯥꯛꯇ ꯑꯗꯨꯝ
ꯑꯥ ꯑꯥ ꯅꯪ ꯅꯪ ꯅꯨꯄꯤꯒ ꯅꯣꯏ ꯎꯝ ꯅꯪꯒꯤ ꯅꯨꯄꯤꯒ ꯅꯣꯏꯅꯤ ꯑꯥ ꯀꯩꯅꯣꯗꯨ ꯁꯥꯟꯅꯧꯅꯦ ꯑꯗꯨꯝ ꯎꯝ ꯐꯣꯟ ꯅꯠꯇꯕ ꯀꯣ ꯑꯥ ꯀꯩꯅꯣ ꯂꯨꯗꯨꯒꯨꯝꯕ ꯁꯥꯅꯧꯅꯦ
ꯑꯁ ꯑꯗꯨꯝꯕꯩ ꯀꯩꯅꯣ ꯇꯧꯗꯦꯗ ꯑꯍꯥ ꯑꯗꯨꯅ ꯍꯦꯟꯅ ꯇꯟꯒ꯭ꯔꯦ ꯑꯗꯨꯝ ꯏꯟꯖꯥꯡ ꯅꯥꯄꯤ ꯄꯤꯒꯨꯝꯕ ꯊꯥꯖꯟꯕ ꯑꯃꯨꯛ ꯀꯩꯅꯣ ꯇꯧꯅꯤ ꯊꯥꯕꯛ ꯂꯩꯔꯒ ꯊꯥꯕꯛ ꯐꯠ ꯆꯠꯄ ꯑꯗꯣ ꯐꯣꯟ ꯁꯨꯝ ꯌꯦꯡꯕꯗꯨꯁꯨ ꯋꯥꯏꯌꯦꯕ ꯇꯨꯝꯃ ꯑꯗꯨꯝ ꯂꯩꯕꯗꯣ ꯐꯣꯟ ꯑꯃꯨꯛ ꯌꯦꯡꯅꯤ
ꯉꯤ ꯍꯌꯦꯡꯗꯤ ꯀꯣ
ꯑꯥ
ꯅꯪ ꯚꯤꯗꯤꯌꯣ ꯑꯣꯏꯗ꯭ꯔꯗꯤ ꯅꯤꯡ ꯅꯨꯡꯊꯤꯜꯗ ꯊꯥꯕꯛ ꯂꯩꯇꯦꯗ
ꯍꯣ ꯌꯥꯏꯑꯦ ꯏꯇꯥꯎꯕꯨꯗꯤ ꯎꯒꯤꯗ꯭ꯔꯦꯅ ꯃꯥꯗꯣ
ꯎꯝ ꯂꯨꯗꯨ ꯁꯥꯟꯅꯁꯦꯕ
ꯑꯥ ꯂꯨꯗꯣꯁꯨ ꯌꯥꯏ
ꯑꯗꯨꯒꯨꯝꯕꯗꯤ
ꯅꯨꯡꯉꯥꯏꯕꯅꯦ ꯑꯗꯨꯝ ꯂꯨꯗꯣꯖꯨ
ꯑꯗꯨꯒꯨꯝꯕꯗꯤ ꯁꯥꯟꯅꯕ ꯍꯥꯏꯇꯦꯅꯦ ꯑꯗꯣ ꯑꯥ ꯂꯨꯗꯨꯒꯨꯝꯕꯗꯣ
ꯑꯥ
ꯑꯗꯨꯒꯨꯝꯕꯗꯣ ꯁꯥꯟꯅꯕ ꯌꯥꯝ ꯅꯨꯡꯉꯥꯏꯕꯅꯦ ꯂꯨꯗꯨꯒꯨꯝꯕꯗꯨ ꯀꯣ ꯑꯥ ꯕꯣꯠꯇ ꯂꯨꯄꯥ ꯀꯨꯟ ꯀꯨꯟ ꯊꯥꯅꯔꯅꯤꯅ ꯑꯗꯨꯒ ꯀꯁꯇꯃꯔ ꯂꯩꯀ ꯂꯩꯇ꯭ꯔꯀꯥꯟꯗ ꯑꯩ ꯈꯣꯏ ꯁꯥꯟꯅꯁꯦꯕ ꯑꯗꯣ ꯕꯦ ꯑꯥ ꯑꯗꯣ ꯑꯥ ꯕꯦ ꯄꯩꯁꯥꯒꯨꯝꯕ ꯊꯥꯔꯗꯤ ꯏꯟꯇꯔꯦꯁ ꯂꯩꯕꯅꯦꯕ ꯍꯥꯏꯗꯤ ꯌꯥꯝ ꯊꯥꯗꯕꯤꯗ ꯀꯨꯟꯒꯨꯝꯕ ꯀꯣ
ꯑꯗꯨꯒꯨꯝꯕ ꯊꯥꯔꯒ ꯍꯣꯔꯦꯟ ꯍꯌꯦꯡꯗꯤ ꯑꯩ ꯃꯣꯔꯨꯞꯀꯨꯝꯕ ꯅꯨꯄꯤꯗꯨ ꯑꯗꯨ ꯀꯧ ꯑꯗꯨꯒ ꯅꯪ ꯑꯩꯈꯣꯏ ꯑꯗꯨꯒ ꯃꯤ ꯑꯃ ꯀꯧꯔꯒ ꯁꯥꯟꯅꯁꯦ꯫
ꯍꯣꯏ ꯌꯥꯏꯑꯦ꯫
ꯁꯛ ꯍꯥꯏꯗꯤ ꯅꯪ ꯊꯕꯛ ꯆꯠꯇ꯭ꯔꯗꯤ ꯍꯥꯏꯕꯅꯤꯗ ꯊꯕꯛ ꯆꯤꯜꯂꯗꯤ ꯁꯥꯟꯅꯔꯣꯏꯁꯦꯕꯀꯣ꯫ ꯑꯗꯣ ꯊꯕꯛ ꯆꯠꯂꯗꯤ ꯍꯥꯏꯕꯅꯤꯗ꯫
ꯊꯕꯛ ꯆꯠꯂꯗꯤ ꯑꯗꯨꯗꯤ ꯑꯩꯖꯨ ꯐꯔꯛ ꯇꯥꯅꯤ ꯊꯕꯛ ꯂꯩꯇ꯭ꯔꯗꯤꯀꯣ ꯂꯨꯗꯣ ꯕꯣꯠꯇꯤ ꯂꯩꯕ꯭ꯔꯥ?
ꯕꯣꯠꯇꯤ ꯂꯩꯇꯦ ꯑꯗꯣ ꯐꯣꯟꯗ ꯁꯥꯟꯅꯕ ꯌꯥꯏ
ꯑꯣ ꯐꯣꯟꯒꯤꯗꯣ
ꯍꯣꯏ ꯐꯣꯟꯒꯤꯗꯣ ꯐꯣꯟꯒꯤꯅ ꯑꯣ ꯐꯣꯟꯗꯁꯨ ꯅꯨꯡꯉꯥꯏꯇꯔꯦ ꯍꯥꯏꯕꯗꯤ ꯃꯤꯆꯤꯟ ꯊꯤꯕ ꯌꯥꯝ ꯍꯥꯏꯅꯩ ꯃꯤꯁꯤꯡ ꯀꯗꯔ ꯀꯗꯔ ꯇꯧꯕꯁꯤꯡꯗꯤ ꯉꯝꯃꯦꯕ ꯅꯠ ꯐꯣꯟꯗꯤꯀꯣ ꯃꯤꯆꯤꯟ ꯊꯤꯕ ꯌꯥꯗꯦꯕ꯫ ꯐꯣꯟꯗꯤ ꯃꯤꯆꯤꯟ ꯊꯤꯕ ꯑ ꯐꯣꯟꯗꯤ ꯃꯤꯆꯤꯟ ꯊꯤꯕ ꯌꯥꯗꯕꯅꯤꯅꯀꯣ ꯑꯩꯒꯤ ꯏꯁꯤꯡ ꯁꯤꯗ ꯂꯩꯔꯝꯕꯅꯦ ꯑꯩꯒꯤ ꯁꯤꯗ ꯂꯩꯔꯝꯅꯦ ꯍꯥꯏꯅ ꯇꯧꯕ ꯌꯥꯗꯦꯕ꯫
ꯍꯣꯏ ꯑꯗꯣ ꯑꯩꯈꯣꯏꯗꯤ ꯄꯥꯛꯅ ꯑꯗꯨꯗ ꯁꯥꯟꯅꯄꯗ ꯇꯧꯗꯦꯕꯀꯣ ꯑꯗꯨꯕꯨ ꯅꯨꯡꯉꯥꯏꯕ ꯑꯃꯅ ꯑꯩꯈꯣꯏꯅ ꯁꯦꯝꯅꯤꯡꯕ ꯔꯨꯜ ꯁꯦꯝꯕ ꯌꯥꯏꯗꯅ꯫ ꯍꯥꯏꯗꯤ ꯍꯣꯝ ꯆꯪꯉꯀꯥꯟꯗꯀꯣ ꯍꯣꯝ ꯌꯧꯔꯀꯥꯟꯗ
ꯀꯨꯏꯅ ꯂꯩꯕ ꯅꯪꯒꯤ ꯋꯥꯆꯦꯞ ꯅꯝꯕꯔꯗꯣ ꯑꯗꯨ ꯍꯥꯡꯔ ꯑꯗꯨꯗ ꯍꯥꯡꯔꯒ ꯑꯩꯒꯤ
ꯑꯁ ꯑꯗꯨ ꯅꯨꯡꯉꯥꯏꯕꯅꯦ ꯑꯗꯨꯝ ꯆꯪꯉꯝꯗꯥꯏ ꯆꯪꯉꯝꯗꯥꯏꯗ ꯑꯗꯨꯝ ꯁꯤꯕ
ꯑꯥ ꯍꯣꯏ꯫ ꯑ ꯐꯣꯟꯗꯗꯤ ꯂꯣꯟꯗ ꯁꯤꯗꯦꯕ ꯀꯣ
ꯎꯝ
ꯎꯝ ꯍꯣꯏ ꯐꯣꯟꯗꯁꯨ ꯁꯥꯟꯅꯄ ꯅꯨꯡꯉꯥꯏꯕ ꯑꯃ ꯑꯗꯨꯒ ꯚꯣꯠꯇ ꯁꯥꯟꯅꯕꯁꯨ ꯅꯨꯡꯉꯥꯏꯕ ꯑꯃꯅꯤꯗ ꯐꯣꯟꯗ ꯁꯥꯟꯅꯕ ꯅꯨꯡꯉꯥꯏꯕꯁꯤꯅꯗꯤꯀꯣ ꯍꯥꯏꯕꯗꯤ ꯅꯪ ꯑꯩꯕꯨ ꯍꯥꯠ ꯇꯦ ꯍꯥꯠꯈ꯭ꯔꯦ ꯑꯒꯨꯝꯕꯗꯤ ꯇꯧꯗꯦꯗꯅ ꯕꯣꯠꯇ ꯁꯟꯅꯕ ꯅꯪꯒꯤ ꯑꯗꯨꯗ ꯊ꯭ꯔꯤꯗ ꯂꯩꯔꯝꯕꯅꯦ ꯐꯣꯔꯗ ꯂꯩꯔꯝꯕꯅꯦ ꯑꯩꯒꯤ ꯐꯥꯏꯚ ꯇ ꯂꯩꯕꯅꯦ ꯑꯗꯨꯒꯨꯝꯕ ꯌꯥꯝ ꯇꯧꯅꯩꯕ ꯫
ꯑꯗꯨꯝꯕ ꯃꯤꯗꯨꯗꯤ ꯁꯥꯟꯅꯕ ꯅꯨꯡꯉꯥꯏꯔꯣꯏꯗ ꯍꯥꯏꯗꯤ ꯕꯣꯔꯠꯇꯗꯤꯀꯣ ꯑꯗꯨꯝ ꯑꯣꯅꯦꯁ ꯑꯣꯏꯅ ꯑꯗꯨꯝ ꯁꯥꯟꯅ
ꯆꯤꯟ ꯃꯤꯆꯤꯟ ꯊꯤꯗꯔꯗꯤ ꯃꯔꯛ ꯃꯔꯛ ꯇꯗꯤ ꯑꯩꯒꯤ ꯑꯗꯨꯗ ꯂꯩꯔꯝꯕꯒꯨꯝ ꯇꯧꯕ ꯑꯗꯨꯒꯨꯝꯕꯁꯨ ꯌꯥꯝ ꯂꯩꯌꯦꯗꯅ ꯃꯤꯁꯦ꯫
ꯑꯣ ꯂꯩꯌꯦ ꯑꯗꯨꯕꯨꯗꯤ ꯑꯩꯈꯣꯏ ꯁꯥꯟꯅꯔꯛꯄꯗꯨꯗꯤ ꯄꯥꯛꯅ ꯄꯥꯛꯅ ꯊꯦꯡꯅꯗꯦꯕ꯫ ꯑꯗꯨꯝ ꯅꯨꯡꯉꯥꯏꯅ ꯁꯥꯟꯅꯩꯕ ꯗꯨꯝ ꯑꯈꯣꯏꯒꯤꯅ ꯀꯛꯄ ꯁꯥꯟꯅꯕꯒꯨꯝ ꯀꯛꯊꯠꯄꯒꯨꯝꯕ ꯀꯣ
ꯎꯝ
ꯀꯛꯊꯠꯄ ꯑꯗꯨꯗꯒꯤ ꯃꯅꯨꯡ ꯆꯪꯉꯀꯥꯟꯗ ꯃꯥ ꯃꯔꯨꯅ ꯃꯔꯨ ꯍꯥꯠꯄ ꯑꯗꯨꯝꯕ ꯑꯗꯨꯝꯕꯒꯤ ꯀꯩꯅꯣꯗꯣ ꯔꯨꯜꯗꯣ ꯂꯩꯕꯒꯤ ꯅꯨꯡꯉꯥꯏꯕ ꯑꯃꯨꯛ
ꯑꯥ ꯍꯣꯏ
ꯅ‌ꯣꯢꯗꯤ ꯆꯥꯛ ꯆꯥꯒ꯭ꯔꯕꯣ
ꯆꯥꯈ꯭ꯔꯦ ꯉꯁꯥꯏꯟ ꯆꯥꯈ꯭ꯔꯦꯗ
ꯀꯩ ꯍꯤꯟꯖꯥꯡ ꯆꯥꯔꯦ
ꯉꯁꯤꯗꯤ ꯑ ꯈꯔ ꯑꯍꯥꯎꯕ ꯆꯥꯏ ꯉꯥ ꯆꯥꯏꯌ‌ꯦ ꯑꯉꯥꯡꯁꯤꯡꯅ ꯆꯤꯀꯟ ꯆꯥꯏ
ꯑꯦꯁ ꯉꯥꯒ ꯆꯤꯀꯟꯒ ꯇꯧꯔꯦ
ꯍꯣꯏ ꯉꯥꯒ ꯆꯤꯀꯟ ꯇꯧꯔ‌ꯦ ꯅꯣꯏ ꯀꯔꯤ ꯀꯥꯡꯁꯣꯏ ꯆꯥꯕ꯭ꯔꯣ ꯉꯁꯥꯏ ꯀꯥꯡꯁꯣꯏ ꯍꯥꯏꯅ ꯍꯥꯏ ꯗꯨꯒ ꯀꯧꯈꯔꯤꯅꯤ ꯅꯣꯏ ꯅꯠꯇꯔꯣ ꯀꯔꯤ ꯑꯣ ꯑꯣ ꯑꯣ ꯑꯗꯨꯅ ꯀꯔꯝꯕꯔ ꯑꯩꯗꯤ ꯈꯪꯗꯦ
ꯑ ꯍꯋꯥꯏ ꯎꯔꯗꯤ ꯈꯪꯅꯤꯗ
ꯑꯥ ꯄꯔ‌ꯣꯁ‌ꯦꯁ ꯃ‌ꯣꯏꯅ ꯃ‌ꯣꯏꯒꯤ ꯄꯔ‌ꯣꯁ‌ꯦꯁ ꯇ‌ꯧꯋ‌ꯦ ꯑꯥ ꯍꯋꯥꯏ ꯃꯠ ꯑꯥ ꯃꯔꯨ ꯃꯔꯨ ꯑꯥ ꯕꯤꯟꯁꯀꯤ ꯃꯔꯨꯗꯨ ꯈ‌ꯣꯛꯊꯣꯛꯄꯗꯨꯔꯥ
ꯑꯗꯨꯅ ꯔꯁꯃꯥ ꯍꯨꯖꯤꯛꯀꯤ ꯑꯄꯥꯛ ꯍꯨꯖꯤꯛꯀꯤꯖꯤꯅ ꯈ ꯄꯥꯛꯄꯀꯣ ꯈꯔ ꯄꯥꯛ ꯑꯒ ꯃꯀꯨ ꯁꯤꯠ ꯑꯥ ꯄꯨꯔꯥ
ꯑꯣ ꯈꯪꯗꯦ ꯅꯍꯥꯟ ꯂꯕꯤꯡꯁꯟꯅ ꯅꯪꯕꯨ ꯀꯨꯏꯔꯛ ꯄꯗꯨꯔꯣ ꯑꯩꯒꯤ ꯑꯥ ꯑꯩꯒꯤ ꯅꯨꯄꯥꯅ ꯅꯪꯕꯨ ꯈꯔ ꯄꯤꯔ ꯑ‌ꯦꯗꯅ ꯑꯗꯨꯒꯨꯝꯕꯗꯨꯔꯥ
ꯑꯥ ꯅꯠꯇꯦ ꯑꯗꯨꯗꯤ ꯀꯅꯣꯅꯦ ꯑꯗꯨꯗꯤ ꯍꯋꯥꯏ ꯔꯁꯃꯥꯅꯦ
ꯑꯥ ꯑꯥ ꯍꯋꯥꯏ ꯔꯥꯁꯃꯥ ꯑꯥ ꯑꯥ
ꯑꯥ ꯍꯨꯖꯤꯛꯀꯤꯗꯨꯗꯤ ꯍꯤꯗꯥꯛ ꯑꯣꯏꯅ ꯁꯤꯟꯅꯔꯖꯨ ꯌꯥꯕꯅꯦꯕꯀꯣ ꯍꯛꯆꯥꯡ ꯁꯥꯒꯠꯄꯗꯣ ꯇꯦꯝꯄꯔꯦ ꯆ ꯋꯥꯡꯕ ꯈꯣꯠꯄ ꯀꯟꯇ꯭ꯔꯣꯜ ꯇꯧꯕꯅꯦꯕ ꯃꯥꯅ
ꯑꯧ ꯑꯧ ꯅꯝ ꯑꯥ ꯉꯁꯥꯢ ꯂꯐꯨꯗꯣ ꯗꯨꯁꯨ ꯇꯦꯝꯄꯔꯦꯆꯔ ꯀ‌ꯣꯟꯇ꯭ꯔꯣꯜ ꯇꯧꯋꯦ ꯍꯥꯏꯅꯦ
ꯑꯥ ꯂꯐꯨꯗꯤ ꯈꯪꯗꯦ ꯈꯣꯏ ꯃꯅꯤꯡꯒꯤꯕꯨꯗꯤ ꯌꯥꯝ ꯍꯧꯋꯦ
ꯑꯗꯨ ꯍꯥꯏ ꯅꯥꯏꯕ ꯑꯗꯨ ꯅꯪ ꯑꯩꯗꯤ ꯅꯣꯏ ꯃꯤꯅꯤꯡꯒꯤꯗꯨ ꯍꯧꯋꯦ ꯍꯥꯏꯕ ꯈꯪꯗꯕ ꯗꯨ ꯅꯪ ꯅꯨꯄꯤꯅ ꯑꯩꯕꯨ ꯂꯧ ꯍꯥꯏꯔꯤꯑ‌ꯦꯕ ꯑꯗꯨ ꯉꯁꯥꯏ ꯂꯧꯕ ꯆꯠꯁꯤꯔ ꯍꯥꯏꯔ ꯑꯩ ꯇꯜꯂꯕ ꯑꯗꯨ ꯑꯥ ꯑꯩ ꯅꯨꯄꯥꯗꯣ ꯑꯥ ꯐꯤꯚꯔꯒꯨꯝꯕ ꯂꯩꯕꯒꯤ ꯑꯩꯅ ꯑꯗꯨ ꯄꯤ ꯆꯥꯅꯤꯡꯕ ꯑꯗꯣ ꯍꯌꯦꯡ ꯂꯧꯕ ꯂꯥꯛꯀꯦ ꯍꯥꯏꯅ ꯍꯥꯏꯈꯤꯕꯅꯦ
ꯑꯣ ꯍꯣꯏ ꯂꯧꯑꯣ ꯍꯥꯎꯕꯅꯦ ꯆꯪꯕꯤꯗꯨꯅꯦꯕꯀꯣ ꯂꯐꯣꯏꯒꯨꯝꯕꯗꯤ ꯆꯥꯕꯗꯣ ꯃꯔꯨ ꯌꯥꯝ ꯌꯥꯎꯕ ꯖꯥꯠꯇꯣ
ꯑꯥ ꯍꯣꯏ ꯍꯣꯏ ꯑꯗꯨꯗꯤ ꯑꯗꯨꯗꯤ ꯍꯥꯎꯕꯅꯦꯕ ꯄꯥꯝꯕꯤꯗꯤ ꯑꯗꯨꯗꯤ ꯌꯥꯝ ꯍꯥꯎꯕꯅꯦ ꯎꯝ ꯑꯩꯈꯣꯏꯗ ꯂꯩꯕꯗꯨꯗꯤ ꯂꯐꯣꯏ ꯆꯥꯕ ꯄꯥꯝꯕꯤ ꯑꯣꯏꯕꯒꯤꯀꯣ ꯈꯥꯔꯒ ꯍꯥꯎꯇꯦꯕ
ꯈꯣꯏꯖꯤꯅ ꯆꯥꯕꯩꯗꯤ ꯌꯥꯏ ꯑꯗꯨꯏꯖꯨ ꯍꯥꯎꯋꯦ
ꯎꯝ
ꯇꯨꯅꯤꯡ ꯀ‌ꯣꯛꯇꯣ ꯇꯨꯅꯤꯡ ꯈ‌ꯣꯛꯇꯣ ꯈꯪꯕ꯭ꯔꯥ ꯃꯅꯝ ꯌꯥꯝ ꯀꯟꯕ ꯃꯅꯥ ꯑꯃꯥ ꯍꯧꯕꯗ‌ꯣ ꯅꯣꯏꯗꯤ ꯑ‌ꯣ ꯑꯈꯣꯏꯗꯖꯨ ꯌꯥꯝ ꯍꯧꯋ‌ꯦ ꯑꯗꯨꯒ ꯐꯛꯐꯥꯏꯗꯤ ꯍꯧꯕ꯭ꯔꯥ
ꯐꯛꯐꯥꯏꯗꯤ ꯍꯧꯗꯦ ꯂꯩꯇꯦ
ꯐꯛꯐꯥꯏꯗꯣ ꯑꯩꯒꯤꯖꯤ ꯍꯤꯡꯕ꯭ꯔꯥ ꯍꯤꯡꯗꯕ꯭ꯔꯥ ꯈꯪꯗꯦ ꯐꯛꯐꯥꯢꯗꯣ ꯊꯥꯕꯖꯨ ꯌꯥꯝ ꯂꯨꯕꯅꯦ ꯍꯥꯏꯗꯤ ꯃꯤ ꯑꯩꯅ ꯊꯥꯔꯗꯤꯀꯣ ꯅꯪꯅ ꯍꯦꯛꯄ ꯌꯥꯗꯦꯕ ꯃꯄꯨꯅ ꯍꯦꯛꯇ꯭ꯔꯗꯤꯀꯣ
ꯑꯣ
ꯑꯗꯨꯒ ꯑꯃꯥꯡ ꯁꯣꯏꯁꯨ ꯇꯧꯕ ꯌꯥꯗꯕꯅ ꯑꯗꯨꯝ ꯁꯤꯈ꯭ꯔꯅꯤ
ꯑꯣ ꯑꯣ ꯑꯩꯗꯤ ꯑꯗꯨꯒꯨꯝꯕꯗꯤ ꯈꯪꯗꯦꯅꯦ
ꯂꯪꯁꯤꯟꯕ ꯑꯗꯒꯤ ꯑ ꯃꯤꯅ ꯍꯦꯛꯄꯁꯨ ꯌꯥꯗꯦ ꯅꯨꯡꯁꯤꯕꯅꯦ ꯑꯗꯨꯁꯨ ꯂꯐꯨꯒ ꯏꯔꯣꯜꯂꯀꯥꯟꯗ
ꯑ ꯃꯃꯅꯒꯣ
ꯅꯣꯏ ꯂꯐꯨꯒꯤ ꯁꯤꯡꯖꯨ ꯆꯥꯔꯝꯈꯤꯔꯣꯏꯅꯦ ꯂꯐꯨꯗ ꯁꯣꯏꯗꯣꯛꯑꯒ ꯀꯪꯍꯟꯗꯧꯕ
ꯀꯪꯍꯟꯗ꯭ꯔ ꯁꯨ ꯑꯗꯨꯝ ꯅꯨꯡꯁꯥꯗ ꯈꯔ ꯐꯥꯎꯔꯒꯀꯣ ꯑꯁꯨꯃꯥꯏꯅ ꯌꯥꯝ ꯆꯥꯏ ꯑꯣ ꯀꯥꯡꯍꯟꯕꯗꯤ ꯈꯪꯗꯦ ꯑꯗꯨꯝ ꯑꯩꯈꯣꯏꯗꯣ ꯃꯍꯤ ꯂꯧꯊꯣꯛꯔꯀꯣ ꯈꯔ ꯅꯨꯡꯁꯥꯗ ꯐꯥꯎꯔꯛ ꯇꯧꯔꯒ ꯑꯗꯨꯝ ꯆꯥꯏ ꯁꯤꯡꯖꯨ
ꯑꯩ ꯅꯨꯄꯤ ꯌꯥꯝ ꯍꯩꯕꯅꯦ ꯃꯥ ꯁꯦꯝꯍꯟꯒꯦ ꯗꯨꯒ ꯆꯥꯁꯦ
ꯑꯣ ꯁꯤꯡꯖꯨ ꯁꯦꯝꯕ ꯅꯨꯃꯤꯠ ꯑ ꯑꯗꯨ ꯅꯨꯃꯤꯠ ꯆꯠ ꯆꯁꯦ ꯁꯤꯡꯖꯨꯒ ꯄꯥꯛꯅꯝꯒ ꯇꯧꯔ ꯆꯥꯁꯦꯅ ꯍꯥꯏꯕꯅꯦ ꯅꯪ ꯅꯨꯄꯤꯗꯣ ꯑꯗꯨ ꯑꯩ ꯃꯥꯅ ꯍꯣꯏ ꯍꯥꯏ ꯄꯥꯛꯅꯝ ꯆꯥꯅꯤꯡꯉꯦ
ꯍꯥꯥ
ꯉꯥꯒꯤ ꯎ ꯄꯥꯛꯅꯝꯗꯣ ꯅꯣꯏꯒꯤ ꯄꯥꯛꯅꯝ ꯄꯥꯛꯅꯝ ꯍꯥꯏꯕꯗꯣ ꯑꯗꯨ
ꯉꯥ ꯉꯥ ꯍꯣ ꯉꯥꯒꯤꯗꯨꯅ ꯉꯥꯅꯝ ꯍꯥꯏꯕ
ꯑꯥ ꯉꯥꯅꯝ ꯑꯗꯨꯗꯤ ꯑꯣ
ꯉꯥ ꯃꯀꯨꯞ ꯃꯀꯨꯞ ꯃꯌꯥꯝꯗꯨꯅ ꯇꯧꯗꯣꯏꯕ
ꯍꯣꯏ ꯃꯀꯣꯛ ꯃꯌꯥꯝꯗꯨ
ꯎꯝ ꯆꯥꯎꯔꯗꯤ ꯃꯨꯛ ꯉꯥ ꯃꯔꯨ ꯀꯩꯀꯥ ꯍꯩꯅꯗꯕ ꯃꯤꯗꯤꯀꯣ ꯑꯃꯨꯛ ꯍꯩꯅꯔꯣꯏꯕ
ꯍꯣꯏ ꯍꯣꯏ
ꯌꯦ ꯌꯦꯟꯒꯤꯁꯨ ꯂꯩꯕꯅꯦ ꯌꯦꯟꯅꯝ ꯀꯥꯏꯅ
ꯑꯣ ꯀꯔꯤ ꯀꯧꯕ꯭ꯔꯥ ꯌꯦꯟꯒꯤꯅ
ꯌꯦꯟꯅꯝ
ꯑꯥ ꯌꯦꯟꯅꯝꯗꯣ ꯑꯗꯨꯗꯤ ꯑꯗꯨꯗꯤ ꯆꯥꯕ ꯁꯨꯡ ꯐꯪ ꯐꯪꯗ꯭ꯔꯤꯌꯦ ꯑꯗꯨ ꯑꯣꯏꯅ ꯇꯧꯁꯤꯔ ꯈꯪꯗꯦ ꯑꯗꯨꯗꯤ ꯆꯤꯛꯀꯟꯒꯤ ꯍꯥꯎꯕ꯭ꯔꯥ ꯑꯣ ꯉꯥꯒꯤꯅ ꯍꯥꯎꯕ꯭ꯔꯣ ꯆꯤꯛꯀꯟꯅ ꯍꯥꯎꯕ꯭ꯔꯣ
ꯃꯥ ꯃꯥꯒꯤ ꯇꯦꯁ ꯇꯣꯉꯥꯜꯂꯤꯗ ꯀꯃ ꯀꯅꯥꯅ ꯍꯦꯜꯂꯤ ꯍꯥꯏꯗꯨꯅꯣ ꯈꯪꯗꯦ ꯉꯥ ꯆꯥ ꯉꯥ ꯆꯥꯔ ꯀꯥꯟꯗꯗꯤ ꯉꯥ ꯍꯥꯎꯋꯦ ꯌꯦꯟ ꯆꯥꯔꯀꯥꯟꯗꯗꯤ ꯌꯦꯟ ꯍꯥꯎꯋꯦ
ꯑꯥ ꯑꯣ ꯍꯣꯏ ꯍꯣꯏ ꯑꯗꯨꯗꯤ ꯗꯨꯅꯤ
ꯎꯝ ꯑꯗꯨꯒ ꯅꯪ ꯌꯦꯟ ꯏꯔꯣꯟꯕꯗꯤ ꯆꯥꯒ꯭ꯔꯕꯣ ꯌꯦꯟ ꯏꯔꯣꯟꯕꯗꯤ ꯆꯥꯒ꯭ꯔꯕꯣ
ꯌꯦꯟ ꯏꯔꯣꯟꯕꯗꯤ ꯄꯥꯛ ꯆꯥꯗꯦ ꯑꯥ ꯃꯣꯔꯣꯛ ꯃꯦꯠꯄꯒꯨꯝꯕꯗꯤ ꯆꯥꯏ
ꯇꯣꯉꯥꯟꯅ ꯃꯥꯏꯖꯨ ꯂꯩꯕꯅꯦ ꯏꯔꯣꯟꯕ ꯍꯥꯎꯕꯅꯦ ꯑꯗꯨꯁꯨ
ꯎꯝ ꯑꯥ
ꯅꯣꯏꯒꯤ ꯗꯨꯀꯥꯟ ꯄꯔꯦꯡꯒꯤ ꯑꯃꯥ ꯑꯥ ꯐꯥꯁ ꯐꯨꯠ ꯑꯃꯥ ꯂꯩꯕꯗꯣ
ꯑꯥ ꯗꯨꯀꯥꯟ ꯄꯔꯦꯡꯗꯣ ꯀꯔꯤꯅꯦꯕ
ꯍꯥꯥ
ꯀꯔꯤ ꯍꯥꯏꯕ ꯍꯧꯖꯤꯛꯀꯤꯗꯣ
ꯅꯣꯏꯒꯤ ꯗꯨꯀꯥꯟ ꯄꯔꯦꯡꯗ ꯑꯥ ꯐꯥꯁ ꯐꯨꯠ ꯑꯃꯥ ꯍꯥꯡꯕꯗꯣ
ꯑꯥ ꯍꯣꯏ ꯍꯣꯏ ꯍꯣꯏ ꯍꯥꯎꯇꯦ
ꯃꯥꯥꯏ ꯄꯤꯛꯆꯔꯗ ꯌꯦꯡꯕꯗꯗꯤ ꯌꯥꯝ ꯍꯥꯎꯗꯧ ꯃꯥꯟꯕ
ꯑꯗꯨ ꯇꯥꯃꯦꯡꯂꯣꯡ ꯁꯤꯡꯖꯨꯗꯣ ꯌꯥꯝ ꯍꯥꯎꯗꯤ ꯍꯧꯕꯅꯦ ꯑꯗꯨꯕꯨ ꯃꯣꯏꯒꯤꯗꯤ ꯍꯥꯎꯇꯦ ꯑꯗꯨꯒ ꯃꯣꯏꯒꯤꯗꯨ ꯑꯥ ꯃꯣꯏꯒꯤ ꯃꯣꯏꯖꯦ ꯍꯩꯇꯕ ꯃꯥꯜꯂꯦ ꯍꯥꯎꯇꯦꯕ ꯑꯗꯨꯒ ꯃꯣꯏꯒꯤꯖꯤ ꯑꯥ ꯀꯩꯅꯣ ꯑꯁ ꯃꯣꯏꯒꯤꯁꯤ ꯍꯤꯡꯒꯦ ꯇꯧꯕ ꯃꯥꯟꯗꯦꯗ ꯑꯗꯨꯝ ꯀ꯭ꯂꯣꯖ ꯇꯧꯒꯦ ꯇꯧꯕ ꯃꯥꯜꯂꯦꯗ ꯈꯔ ꯂꯩꯔ
ꯎꯝ ꯃꯤ ꯄꯥꯛꯅ ꯆꯪꯕ ꯎꯗꯦ ꯀꯣ
ꯍꯣꯏ ꯃꯤ ꯄꯥꯛ ꯆꯪꯗꯕ ꯃꯥꯂꯦ ꯃꯤꯗꯤ ꯈꯔ ꯆꯪꯉꯛꯄꯅꯦꯕ ꯃꯣꯏꯒꯤꯁꯦ ꯍꯥꯝ ꯍꯥꯏꯕꯗꯤ ꯍꯥꯟꯅ ꯍꯥꯡꯕ ꯀꯥꯟꯗꯣ ꯐꯥꯔꯁ ꯍꯥꯡꯕ ꯀꯥꯟꯗ ꯍꯧꯋꯦꯕ ꯑꯗꯨꯒ ꯀꯨꯏꯅ ꯂꯩ ꯂꯩ ꯂꯩꯔꯛ ꯂꯩꯔꯛꯑꯒ ꯑꯃꯁꯨ ꯍꯧꯗꯕ ꯍꯥꯏꯕ ꯇꯥꯔꯦ ꯃꯣꯃꯣꯁꯨ ꯍꯥꯎꯗꯦ ꯅꯨꯗꯜꯁꯨ ꯍꯥꯎꯇꯦ ꯆꯧꯃꯤꯟꯁꯨꯨ ꯍꯥꯎꯇꯦ ꯑꯃꯥꯁꯨ ꯍꯥꯎꯇꯦ ꯅꯥꯥꯍꯟꯗꯤ ꯀꯣ ꯐꯥ꯭ꯔꯁ ꯆꯥꯕ ꯅꯨꯃꯤꯠꯇꯗꯤ ꯌꯥꯝ ꯍꯧꯔꯝꯃꯦꯕ ꯃꯣꯏꯒꯤꯗꯨ ꯇꯦꯁꯇꯨ ꯇꯣꯉꯥꯟꯅ ꯃꯣꯔꯣꯛꯁꯨ ꯃꯣꯏꯅ ꯆꯤꯂꯤ ꯁꯣꯜꯁ ꯁꯦꯝꯕꯁꯨ ꯑꯗꯨꯁꯨ ꯇꯨꯉꯥꯜꯂꯦ ꯐꯥꯔꯁꯀꯤꯗꯨꯅ ꯍꯥꯎꯋꯦꯕ ꯍꯨꯖꯤꯛ
ꯅꯠꯇ꯭ꯔꯒ ꯃꯣꯏꯒꯤ ꯆꯦꯞ ꯁꯤꯟꯒ꯭ꯔꯕ ꯖꯥꯠꯂꯣ
ꯃꯣꯏ ꯇꯦꯁꯇꯨ ꯁꯤꯟꯅꯔꯕ ꯃꯣꯏꯅ ꯑꯗꯨꯝ ꯀꯩꯅꯣ ꯑꯦꯛꯁꯄꯦꯟꯁꯤꯞ ꯑꯣꯏꯕꯒꯤ ꯀꯣ
ꯎꯝ
ꯑꯥ ꯍꯟꯅ ꯇꯧꯕꯗꯨꯗꯤ ꯑꯗꯨꯝ ꯍꯥꯏꯕꯗꯤ ꯂꯩꯌꯦꯅ ꯃꯤꯁꯤ ꯄꯣꯠꯆꯩ ꯌꯣꯜꯂꯛꯔꯗꯤ ꯑꯁ ꯟꯑꯁꯤ ꯇꯧꯔꯗꯤ ꯑꯁꯤꯗꯤ ꯇꯣꯡꯉꯦ ꯑꯁꯤꯗꯤ ꯇꯣꯡꯗꯦ ꯍꯥꯏꯕ ꯈꯪꯔꯛꯑꯦꯗꯅ ꯑꯗꯣ ꯑꯍꯥꯟꯕ ꯌꯣꯟꯕꯗꯣ ꯇꯣꯡꯗꯕ ꯑꯗꯨꯒꯤ ꯆꯦꯟꯖ ꯇꯧꯔꯕ ꯑꯗꯨ ꯑꯣꯏꯔꯝꯅꯤ ꯑꯩꯁꯨ ꯈꯪꯗꯦ ꯑꯗꯨ ꯑꯣꯏ ꯕꯒꯤꯅꯦꯕ ꯍꯥꯏꯕꯗꯤ ꯑꯌꯥꯝꯕꯗꯗꯤ ꯆꯤꯛꯀꯟꯒꯨꯝꯕ ꯌꯥꯝ ꯆꯥꯡꯕ ꯁꯥꯒꯨꯝꯕ ꯌꯥꯝ ꯌꯥꯎꯕꯅꯤꯅ ꯗꯨꯝ ꯈꯔꯗꯤ ꯍꯥꯎꯅꯤꯅ ꯍꯧꯖꯤꯛꯇꯤ ꯀꯩꯅꯣ ꯇꯧꯈ꯭ꯔꯕꯅꯤꯅ